ꯍꯜꯂꯣ ꯍꯥꯎ
ꯇꯥꯕ꯭ꯔꯣ
ꯇꯥꯏꯌꯦ
ꯅꯨꯡꯉꯥꯏꯔꯤꯕꯣ
ꯅꯨꯡꯉꯥꯏꯔꯦ ꯅꯣꯏꯗꯤ ꯀꯔꯤ ꯇꯧꯕ꯭ꯔꯣ
ꯁꯨꯝ ꯐꯝ ꯃꯤ ꯂꯩꯈꯩꯁꯦ ꯆꯠꯊꯣꯛꯈꯤꯕꯗꯣ ꯑꯗꯨꯒꯤ
ꯎꯝ ꯅꯨꯡꯁꯥ ꯌꯥꯝ ꯁꯥꯏꯀꯣ ꯉꯁꯤ
ꯁꯥꯏꯌꯦ ꯑꯩꯈꯣꯏꯗꯤ ꯃꯅꯨꯡꯗ ꯂꯩꯕꯅꯤꯅ ꯀꯩ ꯑꯦꯟꯁꯥꯡ ꯆꯥꯒꯦ
ꯉꯁꯤ ꯑꯥ ꯀꯩꯅꯣ ꯑꯁ ꯃꯃꯤꯡꯗꯣ ꯍꯥꯏ ꯀꯩꯅꯣꯗꯣ ꯍꯋꯥꯏ ꯃꯅꯥꯗꯣ
ꯎꯝ
ꯈꯪꯕ꯭ꯔꯥ
ꯍꯣꯏ ꯈꯪꯉꯦꯅꯦ
ꯎꯝ ꯍꯋꯥꯏ ꯃꯅꯥ ꯆꯥꯏ ꯅꯣꯏꯗꯤ
ꯑꯩ ꯀꯣꯏꯗꯤ ꯆꯥꯗ꯭ꯔꯤꯌꯦ
ꯀꯩ ꯃꯊꯦꯟꯅꯣ
ꯑꯥ ꯈꯥꯃꯦꯟꯒ ꯏꯁꯄ꯭ꯔꯤꯡ ꯑꯣꯅꯤꯌꯟꯒꯅꯤꯗ
ꯑꯁ ꯍꯥꯎꯕꯅꯦꯗꯨꯁꯨ
ꯎꯝ ꯑꯃꯗꯤ ꯇꯨꯝꯕ꯭ꯔꯣ ꯍꯧꯖꯤꯛ
ꯑꯥ ꯇꯨꯝꯂꯒ ꯂꯩꯌꯦ
ꯎꯝ
ꯁꯃꯥꯟꯕꯒꯤꯀꯣ
ꯎꯝ
ꯃꯩꯁꯨ ꯂꯥꯛꯇꯕ
ꯑꯣ
ꯅꯣꯡ ꯁꯦꯠꯅꯀꯣ
ꯎꯝ
ꯎꯝ
ꯁꯔꯝꯒꯅꯤ ꯍꯣꯏ ꯅꯣꯏ ꯔꯨꯝꯗꯣ
ꯎꯝ ꯌꯥꯝ ꯁꯥꯏꯌꯦ
ꯅꯣꯏꯅꯤ ꯈꯇꯔꯣ ꯍꯧꯖꯤꯛꯗꯤ
ꯎꯝ ꯅꯪꯗꯤ ꯏꯃꯥꯅꯕꯤ ꯑꯃꯗꯣ ꯂꯩꯕ꯭ꯔꯣ
ꯂꯩꯌꯦ ꯍꯣꯏ ꯃꯄꯥꯟꯗ ꯃꯤ ꯂꯥꯛꯍꯧꯋꯦ ꯑꯩꯅ ꯃꯅꯨꯡꯗ ꯐꯝꯃꯅꯤ ꯍꯧꯖꯤꯛ
ꯎꯝ ꯎꯝ ꯅꯨꯡꯊꯦꯝꯗꯤ ꯀꯩ ꯃꯊꯦꯜ ꯆꯥꯗꯣꯏꯅꯣ ꯅꯣꯏꯗꯤ
ꯍꯧꯖꯤꯛ ꯄꯨꯔꯛꯄꯗꯣ ꯑꯗꯨ ꯑꯣꯏꯅ ꯆꯥꯗꯣꯏꯅꯦ ꯍꯧꯖꯤꯛ ꯑꯌꯨꯛ ꯒꯤ ꯆꯥꯗ꯭ꯔꯤ ꯍꯣꯏ ꯍꯧꯖꯤꯛꯅ ꯑꯌꯨꯛꯀꯤ ꯅꯨꯡꯊꯤꯜꯒꯤ ꯑꯣꯏꯅ ꯆꯥꯔꯅꯤꯗ
ꯑꯁ ꯆꯥꯛꯈꯥꯎ ꯁꯣꯛꯅꯤꯀꯣ
ꯈꯟꯗ꯭ꯔꯦ ꯀꯔꯤꯗꯥꯎꯒꯗꯔ ꯄꯨꯟꯁꯤ ꯁꯦ ꯑꯗꯨꯃꯥꯏ ꯑꯣꯏꯈ꯭ꯔꯦ ꯆꯥꯅꯤꯡꯗꯕ ꯄꯣꯠꯁꯨ ꯑꯗꯨꯝ ꯍꯥꯩꯅꯔꯛꯈ꯭ꯔꯦ
ꯍꯥꯟꯅ ꯂꯥꯛꯄꯗꯨꯗꯤ ꯆꯥꯗꯕꯁꯤꯡꯗꯨꯁꯨ ꯍꯥꯏꯅꯔꯛꯈ꯭ꯔꯦ ꯍꯧꯖꯤꯛ
ꯎꯝ ꯈꯔ ꯀꯨꯏꯅ ꯂꯥꯏꯔꯗꯤ ꯑꯩꯈꯣꯏꯗ ꯊꯣꯛ ꯊꯣꯛꯅꯤꯡꯂꯣꯏꯀꯅ ꯅꯣꯏ
ꯊꯣꯛꯅꯤꯡꯒꯅꯤꯅ ꯊꯣꯛꯅꯤꯡꯕꯗꯤ ꯚꯤꯗꯤꯑꯣ ꯌꯦꯡꯂꯒ ꯑꯩꯈꯣꯏꯒꯤ ꯀꯩꯅꯣꯁꯤꯡꯗꯣ ꯑꯗꯨꯝ ꯆꯥꯅꯤꯡꯉꯒ ꯂꯩꯕꯅꯤ
ꯎꯝ ꯑꯩꯈꯣꯏꯗꯤ ꯍꯧꯖꯤꯛ ꯑꯣꯔꯒꯥꯅꯤꯛ ꯈꯛꯇꯅꯦ ꯆꯥꯕ
ꯎꯝ
ꯑꯍꯥꯎꯕ ꯀꯣ
ꯑꯣ
ꯍꯤꯡꯒꯣꯟꯗ ꯄꯥꯟꯕ
ꯑꯗꯨꯅꯦ ꯍꯧꯖꯤꯛ ꯍꯧꯖꯤꯛꯀꯤ ꯍꯦꯛꯔꯒ ꯆꯥꯕꯗꯣ ꯑꯗꯨ ꯆꯥꯅꯤꯡꯉꯦꯕ ꯑꯩꯈꯣꯏꯁꯨ
ꯎꯝ ꯎꯝ
ꯁꯥ ꯁꯟ ꯀꯨꯝꯕꯗꯤ ꯐꯪꯗ꯭ꯔꯣ
ꯑꯣꯛꯁꯥ ꯁꯟꯁꯥꯒꯨꯝꯕꯗꯤ ꯐꯪꯉꯦꯅ ꯐꯪꯕꯗꯤ
ꯎꯝ
ꯃꯃꯜ ꯌꯥꯝꯕ ꯑꯗꯨꯒꯤ ꯂꯥꯞꯄꯅꯤꯅꯥꯀꯣ ꯑꯣꯗꯔ ꯇꯧꯔꯁꯨ ꯒꯔꯤ ꯚꯥꯔ ꯅꯋꯥꯡꯒꯦꯔ ꯑꯗꯨ ꯃꯃꯅ ꯌꯥꯝꯒꯦꯔ ꯑꯣꯏꯕ ꯅꯪ ꯐꯣꯟ ꯇꯧꯔꯒ ꯃꯤ ꯂꯥꯛꯑꯦꯅꯦ ꯑꯩꯉꯣꯟꯗ ꯍꯧꯖꯤꯛꯁꯦ
ꯎꯝ
ꯃꯤ ꯃꯈꯣꯟ ꯇꯥꯗ꯭ꯔꯣ
ꯀꯥꯎꯗꯅꯦꯅꯦ ꯐꯔꯛ ꯇꯕꯒꯨꯝ
ꯑꯣ
ꯃꯤ ꯑꯃꯃꯨꯛ ꯍꯣꯡꯕ ꯐꯔꯛ ꯇꯕ ꯃꯥꯅꯦ
ꯎꯝ ꯐꯣꯟ ꯍꯦꯛ ꯇꯧꯔꯒ ꯃꯤ ꯂꯥꯛꯑꯦ
ꯕꯣꯜ ꯋꯥꯔꯜ ꯀꯞ ꯌꯦꯡꯗ꯭ꯔꯥ ꯅꯣꯏꯗꯤ
ꯋꯥꯔꯜ ꯀꯞ ꯁꯦ ꯑꯩꯈꯣꯏꯅ ꯏꯟꯇꯔꯦꯁ ꯂꯩꯇꯦꯅꯦ ꯂꯣꯏꯈ꯭ꯔꯕ ꯅꯠꯇ꯭ꯔꯣ ꯉꯁꯤꯗꯤ
ꯑꯁ ꯀꯩꯅꯣ ꯁꯤꯛꯁꯇꯤꯟ ꯆꯠꯂꯦꯕꯀꯣ ꯑꯗꯣ ꯔꯥꯎꯟ ꯁꯤꯛꯁꯇꯤꯟ ꯂꯣꯏꯔꯗꯤ ꯀ꯭ꯋꯥꯇꯔ ꯐꯥꯏꯅꯦꯜ ꯁꯤꯃꯤ ꯐꯥꯏꯅꯦꯜ ꯋꯥꯠꯂꯤ ꯀꯩꯅꯣ ꯐꯖ ꯐꯖꯕ
ꯐꯖꯕ ꯐꯖ ꯐꯖꯕ ꯁꯤꯜ ꯂꯥꯛꯇ꯭ꯔꯤꯕꯣ
ꯑꯁ ꯉꯁꯤ ꯅꯨꯡꯗꯥꯡꯁꯤꯀꯣ ꯕꯥꯔꯣ ꯃꯈꯥꯏꯗ ꯀꯩꯅꯣ ꯄꯣꯔꯇꯨꯒꯜꯒꯣ ꯁ꯭ꯄꯦꯟ ꯀꯣ
ꯑꯥ
ꯃꯦꯁ
ꯑꯁ
ꯑꯗ ꯑꯁ ꯉꯥꯏ ꯉꯝꯗ꯭ꯔꯦ ꯑꯩꯈꯣꯏ
ꯑꯡ
ꯍꯣꯏ ꯆꯥꯛ ꯆꯥꯗ꯭ꯔꯁꯨ ꯌꯥꯏꯗꯣ
ꯕꯣꯜ ꯌꯦꯡꯂꯗꯤ ꯆꯥꯛ ꯆꯥꯗ꯭ꯔꯁꯨ ꯌꯥꯔꯦ
ꯑꯣ ꯌꯥꯔꯦ ꯃꯤꯁꯤ ꯐꯦꯟꯒ ꯀꯩꯅꯣ ꯄꯣꯔꯇꯨꯒꯜ ꯐꯦꯟꯒꯁꯦ ꯍꯧꯖꯤꯛꯀꯥꯟꯁꯦ ꯃꯦꯗꯤꯌꯥꯗ
ꯑꯗꯨꯅꯦ ꯃꯦꯁꯤ ꯀꯩꯔ ꯔꯣꯅꯥꯜꯗꯣ ꯍꯦꯟꯅ ꯃꯥ ꯐꯦꯟꯁꯤꯡꯗꯨꯅꯀꯣ ꯀꯩꯅꯣ ꯇꯧꯔꯅꯤ
ꯑꯩꯈꯣꯏꯗꯤ ꯑꯩꯈꯣꯏꯗꯤ ꯃꯥꯞꯄꯦꯅꯤ
ꯑꯥ ꯍꯥ
ꯃꯥꯞꯄꯦꯅ ꯍꯦꯜꯂꯦ
ꯑꯩꯈꯣꯏꯗꯤ ꯃꯥꯞꯄꯦ ꯐꯦꯟꯅꯦ
ꯎꯝ
ꯍꯩꯍꯦ ꯅꯣꯡꯁꯨ ꯆꯨꯒꯦꯔ ꯑꯁ ꯍꯧꯖꯤꯛ ꯃꯪꯂꯤ ꯃꯪꯂꯤ ꯇꯧꯋꯤꯅꯦ ꯅꯣꯡ ꯆꯨꯔꯗꯤ ꯐꯅꯤꯗ
ꯅꯨꯡꯉꯥꯏꯕ꯭ꯔꯣ ꯌꯨꯝꯗ ꯂꯩꯕꯗꯣ
ꯅꯨꯡꯉꯥꯏꯔꯦ ꯍꯟꯗꯛꯇꯤ ꯅꯨꯡꯗꯥꯡꯗꯅ ꯕꯣꯜ ꯌꯦꯡꯕꯀꯣ
ꯑꯥ
ꯑꯗꯨꯒ
ꯅꯣꯡꯉꯥꯜꯂꯝꯗꯥꯏꯗ ꯑꯃꯨꯛ ꯇꯨꯝꯕ ꯍꯧꯖꯤꯛ ꯑꯩꯈꯣꯏ ꯑꯥ ꯀꯩꯅꯣꯒ ꯑꯃꯦꯔꯤꯀꯥꯒ ꯆꯞ ꯃꯥꯟꯅꯩ
ꯑꯁ ꯆꯞ ꯃꯥꯟꯅꯩꯗ
ꯌꯨ ꯑꯦꯁꯇ ꯂꯥꯏꯕꯒ ꯃꯥꯅꯔꯦ ꯑꯈꯣꯏꯁꯨ
ꯎꯝ ꯅꯨꯡꯊꯤꯟꯗ ꯇꯨꯝꯕꯅꯤꯅ ꯅꯨꯡꯗꯥꯡꯗꯅ ꯕꯣꯜ ꯌꯦꯡꯕ
ꯕ ꯐꯣꯔ ꯕꯣꯜ ꯑꯗꯨꯒ ꯅꯣꯡꯉꯥꯜꯂꯒ ꯆꯥꯛ ꯆꯥꯛ ꯊꯣꯡꯂꯒ ꯀꯣ
ꯑꯃꯦꯔꯤꯀꯥꯗ ꯂꯩꯕꯅꯦ ꯍꯥꯏꯅ ꯌꯦꯡꯔ ꯂꯩꯕ꯭ꯔ ꯅꯣꯏꯁꯨ
ꯑꯣ ꯍꯧꯖꯤꯛ ꯑꯩꯈꯣꯏ ꯑꯃꯦꯔꯤꯀꯥꯗꯅꯤ ꯍꯦ ꯉꯁꯤ ꯑꯌꯨꯛꯁꯨ ꯃꯦꯛꯁꯤꯀꯣꯒ ꯏꯪꯂꯦꯟꯗ
ꯎꯝ
ꯑꯁ ꯐꯖꯥꯍꯦ ꯃꯦꯠꯁꯇꯣ ꯀ꯭ꯋꯥꯇꯔ ꯐꯥꯏꯅꯦꯜ ꯆꯪꯕꯒꯤ ꯀꯣ ꯑꯁ ꯍꯥꯏꯒꯅꯨ ꯃꯦꯠꯁ ꯈꯨꯐꯥꯖꯗꯣ ꯑꯩꯈꯣꯏ ꯃꯥꯞꯄꯦꯗꯤ ꯀ꯭ꯋꯥꯇꯔ ꯐꯥꯏꯅꯦꯜ ꯀꯥꯈ꯭ꯔꯦ
ꯌꯥꯝ ꯁꯤꯡꯅ ꯀꯥꯎꯌꯦ
ꯍꯧꯖꯤꯛꯁꯦ ꯀꯩꯅꯣ ꯈꯛꯇꯅꯦ ꯑꯥ ꯑꯔꯖꯦꯟ ꯇꯤꯅꯥꯒꯥ ꯄꯣꯔꯇꯨꯒꯜ ꯃꯦꯁꯤꯒꯥ ꯔꯣꯅꯥꯜꯗꯣꯒꯤ ꯐꯦꯟꯁꯤꯡꯒ ꯑꯁ ꯃꯣꯏꯒꯤ ꯍꯥꯠꯕꯤꯠꯗꯣ ꯑꯁ
ꯑꯁ
ꯀꯅꯥꯅ ꯀꯒ꯭ꯔꯦꯔ ꯀꯅꯥꯅ ꯁꯤꯒꯦꯔ
ꯎꯝ
ꯑꯩꯈꯣꯏꯗꯤ ꯇꯦꯟꯁꯟ ꯂꯩꯗꯦ ꯈꯣꯏ ꯑꯦꯝꯕꯄꯦꯗꯤ ꯑꯁ ꯅꯩꯕꯅꯦ ꯎꯝ
ꯇꯦꯟꯁꯟ ꯂꯩꯇ꯭ꯔꯦꯅꯦ
ꯂꯩꯗꯦ ꯅꯨꯡꯉꯥꯏꯔꯦ ꯑꯩꯈꯣꯏꯗꯤ ꯀꯩꯅꯣꯒ ꯃꯣꯔꯣꯀꯣꯒꯀꯣ ꯐ꯭ꯔꯥꯟꯁ ꯀꯣꯇꯔ ꯐꯥꯏꯅꯦꯜ ꯈꯣꯏꯕꯄꯦꯅ ꯀꯥꯔꯅꯤꯗ
ꯑꯁ
ꯑꯁꯦꯡꯕꯅꯦ ꯅꯣꯏꯁꯨ ꯌꯦꯡꯉꯨ ꯀꯩꯅꯣ
ꯑꯍꯥꯍꯥꯍꯥ ꯌꯦꯡꯅꯤꯕ ꯐꯥꯎꯗꯦ ꯌꯥ ꯑꯗꯨꯒꯨꯝꯕꯗꯣ
ꯍꯅꯨ ꯕꯤ ꯋꯥꯈꯜ ꯂꯩꯕꯅꯤꯅꯀꯣ ꯅꯣꯏꯗꯤ ꯍꯅꯨꯕꯤꯒ ꯆꯞ ꯃꯥꯟꯅꯩꯕ ꯅꯣꯏꯗꯤ
ꯃꯥꯟꯈ꯭ꯔꯦ ꯌꯥꯗ꯭ꯔꯔꯤꯅꯦ ꯃꯇꯥꯡ ꯃꯇꯥꯡꯅꯀꯣ ꯂꯩꯁꯥ ꯀꯩꯅꯣ ꯇꯧꯗ꯭ꯔꯤꯉꯩꯗ ꯍꯅꯨꯕꯤ ꯑꯣꯏꯗꯣꯔꯦ
ꯑꯣ ꯌꯨꯝ ꯄꯥꯟꯅꯤꯡꯉꯩꯗ ꯍꯅꯨꯕꯤ ꯑꯣꯏꯗꯧꯔꯦ
ꯑꯍꯝ ꯗꯦꯠ ꯅꯥꯏꯟꯇꯤꯟ ꯗ ꯀꯣ
ꯎꯝ
ꯐꯥꯏꯅꯦꯜ ꯃꯦꯠꯆ ꯂꯩꯅꯦ ꯍꯧꯖꯤꯛꯁꯦ
ꯎꯝ
ꯐꯥꯏꯅꯦꯜ ꯀꯥꯒꯗꯕꯁꯦ ꯑꯥ ꯐ꯭ꯔꯥꯟꯁ ꯒ ꯀꯣ ꯑꯔꯖꯦꯟ ꯇꯦꯅꯥ ꯁꯄꯦꯟ ꯃꯣꯏ ꯑꯍꯨꯝꯗ ꯂꯩꯑꯦ ꯍꯧꯖꯤꯛꯀꯣ
ꯑꯣ
ꯑꯩꯗꯤ ꯍꯟꯗꯛ ꯇꯤ ꯐ꯭ꯔꯥꯟꯁ
ꯀꯥꯒꯅꯤ ꯍꯥꯥꯕ ꯊꯥꯖꯩꯗ
ꯎꯝ
ꯅꯪꯒꯤ ꯋꯥꯈꯜꯗꯗꯤ
ꯈꯪꯗꯦꯗ ꯌꯦꯡꯗꯕꯅꯤꯅ ꯀꯅꯥꯅ ꯀꯩꯅꯣ ꯇꯧꯒꯗ꯭ꯔꯣ ꯈꯪꯗꯦ
ꯉꯁꯤꯗꯤ ꯌꯦꯡꯉꯀꯣ ꯕꯣꯔꯣ ꯃꯈꯥꯏꯒꯤꯗꯣ ꯐꯖꯕꯅꯤꯀꯣ ꯑꯗꯨꯒ ꯀꯩꯅꯣꯗ ꯑꯥ ꯏꯁꯄꯦꯟꯗ ꯁꯄꯣꯔꯠ ꯇꯧ
ꯎꯝ ꯑꯦ ꯑꯦ
ꯂꯃꯦꯟ ꯌꯥꯃꯜꯗ ꯈ꯭ꯋꯥꯏꯗꯒꯤ ꯑꯥ ꯆꯍꯤ ꯅꯧꯔꯤꯕ
ꯑꯣ
ꯋꯥꯔꯜ ꯀꯞꯇ ꯏꯁꯄꯦꯟꯗ ꯂꯩꯕ
ꯎꯝ ꯅꯪ ꯍꯦꯟꯅ ꯑꯉꯥꯡ ꯑꯣꯏꯕ꯭ꯔꯣ
ꯑꯁ ꯑꯩꯗꯤ ꯅꯪ ꯕꯦꯔꯥꯅꯤꯀꯣ ꯅꯪ ꯗꯣ ꯑꯩꯅꯗꯤ ꯍꯜꯂꯦ ꯀꯩꯅꯣ ꯌꯥꯝ ꯑꯉꯥꯡ ꯇꯥꯏꯞꯇꯀꯣ
ꯑꯗꯣ ꯑꯗꯨꯅꯦꯕ ꯅꯪ ꯍꯦꯟꯅ ꯑꯉꯥꯡ ꯑꯣꯏꯕ꯭ꯔꯣ ꯍꯥꯏꯕꯗꯣ ꯅꯪꯅ ꯑꯍꯟ ꯑꯣꯏꯔꯗꯤ ꯃꯥ ꯅꯪ ꯍꯦꯟꯅ ꯑꯉꯥꯡ ꯑꯣꯏꯔꯦꯗꯅ
ꯈꯣꯏ ꯀꯥꯒꯤ ꯃꯆꯥꯅꯨꯄꯥ ꯑꯍꯟꯅꯤ ꯀꯩꯅꯣ
ꯑꯩꯗꯤ ꯅꯪ ꯍꯦꯛ ꯃꯈꯥꯗꯔ ꯈꯪꯕꯅꯤꯍꯦ
ꯀꯩꯅꯣ ꯑꯝꯕꯥꯄꯦꯅ ꯕꯥꯄꯦꯗꯤ ꯑꯁ ꯀꯩꯅꯣꯅꯤꯗ ꯅꯪ ꯗꯗꯥꯒ ꯄꯣꯛꯃꯤꯟꯅꯕ
ꯍꯦꯔꯣ ꯇꯥꯔꯦ ꯍꯧꯖꯤꯛ ꯄ꯭ꯔꯖꯦꯟꯗ ꯂꯩꯕ ꯕꯣꯏꯁ ꯐ꯭ꯔꯦꯟ ꯇꯥꯔꯦ
ꯑꯥ ꯑꯥ ꯑꯥ
ꯅꯪ ꯗꯗꯥꯗꯤ ꯄꯥꯁꯇꯦꯟꯅꯦ
ꯍꯝ
ꯄ꯭ꯔꯦꯖꯦꯟꯒꯤ ꯕꯣꯏꯐ꯭ꯔꯦꯟ ꯇꯥꯔꯦꯅꯦ ꯑꯗꯨꯗꯤ
ꯕꯥꯄꯦꯅ ꯀ ꯀꯩꯅꯣ ꯆꯝꯄꯤꯌꯟ ꯂꯥꯎꯔꯗꯤꯀꯣ ꯉꯥꯅꯨ ꯊꯣꯡꯉꯒ ꯆꯥꯒꯦ ꯑꯗꯨꯒꯀꯣ
ꯑꯥ
ꯁꯤ ꯑꯥ ꯀꯩꯅꯣꯒ ꯑ ꯅꯨꯡꯗꯥꯡ ꯁꯦ ꯕꯣꯔꯣ ꯃꯈꯥꯏꯒꯤꯗꯣ
ꯎꯝ
ꯄꯣꯔꯇꯨꯒꯜꯅ ꯁꯤꯔꯗꯤꯀꯣ ꯍꯔꯥꯎ ꯕꯒꯤ ꯌꯦꯟ ꯊꯣꯡꯉꯒ ꯆꯥꯅꯤ ꯑꯩ ꯍꯌꯦꯡ ꯑꯌꯨꯛ
ꯑꯁ ꯀꯩꯅꯣ ꯃꯤ ꯃꯤ ꯁꯤꯕꯗ ꯍꯔꯥꯎꯒꯅꯨꯍꯦ ꯀꯩꯅꯣ
ꯑ ꯀꯩꯅꯣꯅ ꯁ꯭ꯄꯦꯟꯅ ꯂꯧꯔꯗꯤ ꯄꯦꯟ ꯁꯤꯔꯗꯤ ꯑꯩ ꯆꯥꯛ ꯆꯥꯔꯣꯏꯀꯣ ꯍꯌꯦꯡ ꯑꯌꯨꯛꯁꯦ ꯑꯗꯨꯒ ꯅꯣꯏꯁꯨ ꯈꯔ ꯁꯞꯄꯣꯔꯠ ꯇꯧꯋꯣꯕ ꯀꯥꯅꯕ
ꯌꯦꯡꯁ
ꯅꯨꯡꯉꯥꯏꯕꯅꯦꯕ ꯄꯣꯔꯇꯨꯒꯜꯗꯨ ꯁꯤꯔꯣ ꯍꯥꯏꯕꯅꯦ ꯑꯩꯅ ꯃꯣꯏꯒꯤ ꯐ꯭ꯔꯦꯟꯁꯤꯡꯗꯣ ꯍꯩꯅꯗꯕ ꯑꯩ ꯍꯩꯅꯗꯕ ꯃꯤ ꯌꯥꯝ ꯂꯩꯌꯦꯕꯀꯣ
ꯑꯁ
ꯐꯕꯨꯗꯤ ꯐꯩ ꯃꯄꯨꯕꯨꯗꯤ ꯐꯕ ꯔꯣꯅꯥꯜꯗꯣꯗꯤ ꯐꯕ
ꯃꯣꯏ ꯃꯣꯏ ꯁꯅꯥꯕꯝ ꯃꯣꯏ ꯁꯥꯟꯅꯕ ꯃꯁꯦꯟꯗꯗꯤ ꯀ꯭ꯌꯝꯇ ꯇꯧꯗꯕ ꯑꯗꯨꯒ